ꯍꯜꯂꯣ ꯍꯜꯂꯣ ꯑꯥꯎ ꯇꯦ
ꯄꯔꯤꯕꯣ
ꯑꯥ ꯇꯥꯏꯌꯦ
ꯅꯨꯉꯥꯏ ꯔꯤ ꯕꯣ
ꯎꯝ ꯅꯨꯡꯉꯥꯏꯔꯦ
ꯀꯃꯥꯏ ꯀꯃꯥꯏꯅ ꯇꯧꯔꯤꯒꯦ
ꯎꯝ ꯇꯝ ꯂꯩꯏ
ꯆꯥꯡ ꯆꯥꯡ ꯆꯥꯕꯤꯔꯕꯣ
ꯆꯥꯔꯦ ꯅꯗꯤ
ꯆꯥꯔꯦ ꯑꯩꯁꯨ ꯁꯤꯗꯤ ꯀꯩ ꯑꯁ ꯑꯩ ꯅꯍꯥꯟ ꯍꯥꯡꯉꯤ ꯇꯧꯔ ꯅꯍꯥꯟꯍꯥꯟ ꯍꯥꯡꯉꯤꯅꯦ
ꯍꯤꯡꯒꯣꯜ ꯂꯩꯇꯕꯅꯤꯅ ꯀꯩꯅꯣ ꯆꯥꯔꯦ ꯌꯦꯟ ꯑꯣꯏꯅ ꯆꯥꯔꯤꯅꯤ
ꯋꯥ ꯑ ꯑꯩꯈꯣꯏꯗꯤ ꯀꯔꯤ ꯍꯥꯏꯕꯅꯣ ꯅ꯭ꯌꯨꯇ꯭ꯔꯦꯂꯥꯗꯣ ꯑꯗꯨꯗꯣ ꯌꯦꯟꯁꯥꯡꯅ ꯈꯣꯡꯕ ꯃꯣꯏꯅ
ꯑꯣ ꯅꯤꯇ꯭ꯔ ꯂꯥꯛꯑꯒ ꯀꯩ ꯊꯣꯡꯉꯤꯕ
ꯍꯣꯏ ꯑꯜꯂꯨ ꯑꯂꯨ ꯊꯣꯡꯎ ꯃꯥꯂꯦ
ꯃꯥꯜꯂꯦ ꯍꯥꯏꯕ ꯅꯪ ꯆꯥꯔ ꯅꯪ ꯀꯃꯋꯥꯥꯏ ꯈꯪꯒꯦꯕ
ꯎꯝ
ꯀꯗꯧꯃꯤꯉꯣ
ꯍꯥꯏꯔꯤꯕ ꯍꯜꯂꯣ ꯍꯜꯂꯣ
ꯑꯩꯕ꯭ꯔꯣ
ꯍꯣꯏ ꯅꯡ ꯕꯨ ꯅꯦ
ꯉꯥꯏꯌꯣ ꯍꯥꯏꯔꯣ ꯑꯃꯨꯛ
ꯅꯠꯇꯦ ꯅꯠꯇꯦ ꯑꯩꯗꯣ ꯁꯤꯗ ꯃꯤ ꯆꯪꯉꯛꯄꯗꯨ
ꯎꯝ
ꯑ ꯀꯩ ꯍꯪꯦ ꯍꯥꯏꯕ꯭ꯔꯣꯖꯤ ꯀꯗ
ꯍꯪ ꯍꯪꯅꯤ ꯃꯇꯝꯝ ꯂ ꯂꯧꯅꯤꯅꯦ ꯀꯩꯁꯤ ꯀꯥꯏꯗꯦ
ꯅꯠꯇꯦ ꯑꯩ ꯀꯥꯎꯊꯣꯛꯈ꯭ꯔꯦꯗꯣꯏꯏꯅꯦ
ꯑ
ꯅꯤꯡꯖꯦꯒꯣ ꯅꯤꯡꯖꯦꯒꯣ ꯍꯥꯎꯅꯣ
ꯅꯪ ꯑꯗꯨꯝ ꯋꯥꯔꯤ ꯁꯥꯔꯑꯣ ꯑꯩ ꯑꯗꯨꯝ ꯅꯤꯡꯁꯤꯡꯔꯛꯀꯅꯤ ꯃꯇꯦꯛ ꯃꯇꯦꯛ
ꯃꯇꯦꯡ ꯃꯤ ꯃꯇꯇꯦꯡ
ꯑꯣ ꯑꯣ ꯅꯪ ꯉꯁꯤ ꯀꯔꯤ ꯇꯧꯕ꯭ꯔꯥ ꯍꯪꯒꯦ ꯇꯧꯕꯅꯦ
ꯑꯩꯔꯣ
ꯍꯣꯏ
ꯃꯤꯁꯤꯁꯦ ꯌꯦꯟꯗꯣ ꯂ ꯆꯠꯂꯦ ꯆꯠꯂꯣ ꯍꯥꯏꯅ ꯑꯗꯨꯒ ꯊꯣꯡꯉꯦ ꯆꯥꯃꯤꯟꯅꯔꯦ
ꯀꯥꯏꯗ ꯂꯧꯕ ꯆꯠꯂꯤꯅꯣ
ꯑꯦ ꯌꯦꯟ ꯀꯛꯐꯝꯗ ꯂꯧꯕ ꯆꯠꯇꯗꯤ
ꯑꯁ ꯑꯩꯅ ꯍꯥꯏꯕꯗꯤ ꯃꯐꯝꯒꯤ ꯃꯤꯡꯗꯣ ꯍꯥꯏꯕꯗꯤ
ꯃꯐꯝꯒꯤ ꯃꯤꯡꯗꯤ ꯍꯥꯏꯔꯨꯔꯣꯏꯒꯤꯔ
ꯑꯣ ꯈꯩ ꯍꯥꯏ
ꯃ ꯇꯥꯔ ꯋꯥ
ꯑꯣꯏ ꯇ ꯍꯥꯏꯗ ꯀꯥꯎꯊꯣꯛꯄ ꯍꯥꯏꯁꯨ
ꯑꯩꯩ ꯀꯥꯎꯅ ꯐꯠꯇꯦ ꯑꯗꯨ ꯀꯥꯎꯔꯦ ꯑꯣꯏꯅ ꯁꯣꯏꯏꯅꯤꯀꯣ
ꯑ
ꯀ ꯇꯧꯔꯒꯦ ꯅꯪ ꯄꯨꯟꯁꯤꯗꯣ ꯅꯨꯡꯉꯥꯏꯔꯤꯕꯣ ꯄꯨꯟꯁꯤ ꯃꯍꯤꯡꯗꯣ ꯍꯧꯕꯤꯤꯁ ꯂꯥꯛꯈꯕꯨꯣ
ꯎꯝ ꯑꯗꯨꯝ ꯅꯨꯡꯉꯥꯏ ꯍꯥꯏꯁꯤꯦꯔꯥ ꯅꯨꯡꯉꯥꯏꯇꯦ ꯍꯥꯏꯗꯤ ꯆꯤꯟꯁꯤꯅꯤꯅ
ꯑꯦ ꯑꯗꯨꯝ ꯊꯃꯣꯏ ꯁꯦꯡꯕꯗꯤ ꯐꯩꯅ ꯑꯦ ꯍꯟꯗꯛꯇꯤ ꯁꯨꯃꯥꯏꯅ ꯇꯧꯔꯒ ꯑꯗꯨꯝꯅꯨꯡꯉꯍꯔ ꯂꯩꯦ ꯅꯠꯇ꯭ꯔꯒ ꯁꯨꯃꯥꯏꯅ ꯊꯣꯛꯄꯤꯉꯥꯏ
ꯅꯗꯦ ꯉꯁꯅꯨꯡ ꯉꯥꯏꯌꯦꯦ ꯏ ꯅꯥꯏꯁꯅꯨꯡꯉꯥꯏꯇꯦ ꯑꯗꯨꯅꯤꯃꯒ ꯍꯣꯏ ꯑꯅꯤꯃꯒ ꯈꯥꯏꯇꯥꯥꯔꯦ
ꯍꯣꯏꯗ ꯑꯗꯨꯅ ꯄꯨ ꯄꯨꯟꯁꯤ ꯂꯩꯃꯤꯅꯦ ꯅꯨꯡꯉꯥꯏꯕ ꯅꯨꯡꯉꯥꯏꯇꯕ ꯌꯥꯎꯔꯕꯣ ꯅꯠꯇ꯭ꯔꯥ
ꯉꯔꯣ ꯥꯏꯀꯤꯃ ꯀꯣꯟꯅꯅ
ꯀꯩꯅꯣ ꯁꯨꯃꯥꯏ ꯌꯦꯡꯉꯤꯔꯣ
ꯅꯠꯇꯍꯦ ꯑꯩꯈꯣꯏꯁꯨꯔ ꯋꯥꯇ ꯃꯅꯥꯛꯇ ꯂꯩꯦ ꯑꯗꯨꯒꯤ ꯍꯧꯖꯤꯛ ꯌꯥꯝꯥꯟ ꯄꯥꯈꯪꯁꯤꯗꯤ ꯌꯥꯝ ꯃꯌꯥꯝꯗꯔꯗꯤ ꯌꯥꯗꯣꯏꯅꯦ ꯀꯩ ꯍꯥꯏꯔꯝꯕꯅꯣ ꯇꯥꯗ꯭ꯔꯦ
ꯑ ꯀꯩꯁꯨ ꯍꯥꯏꯇꯔ
ꯆꯥꯛ ꯐꯖꯅ ꯀꯔꯤ
ꯄꯨꯟꯁꯤꯗ ꯆꯥꯛ ꯐꯖꯅ ꯆꯥꯔꯕ꯭ꯔꯣ ꯍꯥꯏꯕꯅꯤꯔ
ꯏꯁ ꯋꯥꯔꯤꯔꯤꯁꯨ ꯂꯩ ꯂꯩꯗ꯭ꯔ ꯆꯥꯈꯕꯤꯣ
ꯎꯝ
ꯆꯥꯏꯦ
ꯎꯝ
ꯅꯣꯏ ꯌꯦꯟꯤꯗꯤ ꯕꯣꯏꯂꯔꯣ ꯄꯣꯏꯂꯔꯣ ꯂꯣꯀꯦꯜ ꯔꯣ
ꯑ ꯃꯂꯌꯥꯅꯤꯗ ꯀꯥꯥꯏꯔꯤꯒꯤꯦ
ꯁꯨ ꯍꯣꯏꯅ
ꯍꯣꯏ ꯍꯥꯎꯋꯦ ꯍꯥꯏꯇꯥꯔꯦ ꯑꯗꯨꯝ ꯑꯗꯨ ꯍꯧꯖꯤꯛ ꯣ ꯆꯥꯃꯟ ꯆꯃꯟꯕꯤꯒꯤ ꯃꯍꯥꯎ ꯆꯞ ꯃꯥꯟꯅꯔꯤꯅꯤ
ꯑꯦ ꯃꯤꯗꯤ ꯁꯥꯏꯝ ꯆꯃꯜ
ꯅꯠꯇꯦ ꯏꯁꯥ ꯌꯥꯝ ꯆꯥꯕꯩꯒꯤ ꯋꯥ ꯅꯠꯇꯦꯕ ꯑꯗꯨꯝ ꯌꯦꯟ ꯆꯥꯥꯁꯦ ꯍꯥꯏꯕ ꯀꯥꯟꯗ ꯑꯗꯨꯝ ꯂꯩꯗꯅ ꯑꯅꯝꯕꯅ ꯕꯣꯏꯂꯔ ꯆꯥꯏꯌꯦꯕ
ꯑꯣ ꯐꯣꯏꯗꯤ ꯑꯗꯨꯕꯨꯗꯤ
ꯕꯤꯒꯌꯥꯜ ꯆ꯭ꯔ ꯋꯥꯅꯤꯗ
ꯃꯤꯗꯤ ꯕꯤꯠ ꯌꯥꯎꯗ꯭ꯔꯦ ꯑꯩꯈꯣꯏꯒꯤ ꯆꯥꯗ ꯆꯥꯕ ꯐꯪꯗ꯭ꯔꯕꯅꯤꯅ ꯆꯥꯅꯤꯡꯕꯅ
ꯍꯥꯏꯖꯤꯜꯂꯣ
ꯑꯁꯦꯡꯉꯕꯥ
ꯀꯌꯥꯝ ꯁꯦꯉꯤꯒꯦ
ꯑ ꯅꯔꯦꯟꯗ꯭ꯔ ꯃꯄꯟ ꯌꯥꯎꯕ
ꯍꯣꯏ ꯍꯨꯃꯣꯟ ꯄꯜꯂꯤꯅ ꯍꯦ ꯍꯨꯃ ꯄꯜꯂꯅ ꯐ꯭ꯔꯒꯇꯥꯅꯤ ꯀꯣ ꯅꯪ ꯅꯪ ꯐ꯭ꯔꯒꯇꯅꯤ
ꯎꯝ ꯎꯝ
ꯑꯗꯨ ꯀꯃꯥꯏꯅ ꯇꯧꯁꯦꯕ
ꯗꯨ ꯀꯃꯥꯏ ꯇꯧꯁꯦꯕ꯭ꯔ
ꯅꯪꯉꯣꯟꯗ ꯍꯪꯉꯒ ꯑꯩꯉꯣꯟꯗ ꯑꯃꯨꯛ ꯍꯪꯖꯤꯜꯂꯤ
ꯑꯩꯁꯨ ꯇꯧꯅꯤꯡꯉꯥꯏ ꯈꯪꯗꯕꯅꯤꯅ ꯑꯃꯨꯛ ꯈꯪꯕꯅꯤꯅꯦ
ꯑꯦ ꯑꯗꯨ ꯌꯥꯕ꯭ꯔꯅꯦ
ꯅꯪꯁꯦ ꯑꯦ ꯌꯥꯝ ꯍꯥꯏꯌꯦꯅꯦ
ꯑꯩ ꯍꯩꯅꯕꯤ ꯑꯣꯏꯕꯩꯅꯦ ꯁꯕ ꯌꯥꯅꯤ ꯍꯥꯏꯔꯤꯅꯨ ꯍꯥꯏꯔꯣ
ꯅꯠꯇꯦ ꯅꯠꯇꯦ ꯅꯠꯇꯦ ꯑꯗꯨꯒꯤ ꯅꯠꯇꯦ ꯑꯩꯁꯨ ꯑ ꯁꯥ ꯁꯥꯁꯨ ꯌꯥꯝ ꯍꯥꯏꯕꯅꯦꯕ ꯑꯗꯨ ꯃꯤꯅ ꯎꯝ ꯑꯗꯨ ꯃꯤꯅ ꯍꯩꯅꯗꯦ ꯇꯧꯕꯅꯨ ꯍꯥꯏꯋꯨ ꯑꯩꯁꯨ ꯇꯣꯛꯄ ꯋꯥꯅꯤ
ꯑꯣ ꯑꯗꯨꯗꯤ ꯅꯪ ꯍꯥꯏꯅꯤꯡꯉꯤꯁꯤ ꯏꯟꯗꯥꯏꯔꯦꯛꯇꯦꯠ
ꯅꯠꯇꯦ ꯅꯠꯇꯦ ꯅꯪ ꯅꯣ ꯅꯣꯅꯣ ꯅꯪ ꯍꯩꯅꯗꯦ ꯍꯥꯏꯕ ꯅꯠꯇꯕ ꯑꯩꯅ ꯍꯥꯏꯕꯗꯤ ꯑꯗꯨꯝ ꯍꯩꯅꯕ ꯃꯥꯜꯂꯦ ꯍꯥꯏꯕꯅꯤꯗ ꯍꯥ
ꯍꯣꯏ ꯍꯣꯏ ꯑꯗꯨꯝ ꯈꯔ ꯍꯩꯅꯔꯑꯦ ꯑꯗꯨꯒꯤ ꯄꯣꯠꯇꯣ ꯎꯝ
ꯎ ꯅꯪ ꯇꯣꯛꯑꯣ ꯍꯥꯏꯕ ꯅꯠꯇꯕꯣ ꯀꯩꯁꯨ ꯀꯥꯏꯗꯦꯗ ꯃꯤꯒꯤ ꯍꯥꯏꯅꯕꯤꯕ
ꯎꯝ ꯍꯩꯅꯕ ꯑꯣꯏꯔꯁꯨ ꯃꯤꯉꯣꯟꯗ ꯐꯖꯗꯕ ꯃꯤ ꯃꯥꯡꯗ ꯐꯖꯗꯕ ꯑꯣꯏꯇꯥꯔꯗꯤ ꯍꯥꯏꯕꯤꯕꯅ ꯐꯅꯀꯣ ꯅꯪꯅꯁꯨ
ꯑꯗꯨ ꯑꯣꯏꯔꯁꯨ ꯑ ꯀꯔꯤ ꯍꯥꯏꯗꯔꯦ ꯌꯥꯝ ꯎ ꯍꯦꯕꯂ ꯌꯦꯅ ꯃꯤꯁꯨꯨ ꯑ ꯀꯃꯥꯏꯅ ꯍꯥꯏꯥꯏꯁꯤꯔꯥ ꯏꯔꯤꯇꯤ ꯇꯤꯡꯅ ꯑꯣꯏꯕꯒꯤ ꯔꯣꯝꯗ ꯑꯗꯨꯔꯣꯝꯗ ꯍꯥꯏꯕ ꯅꯠꯇꯦ ꯇꯥꯏꯗꯤ ꯑꯣꯏꯁꯨ ꯑꯣꯏꯗꯦꯗ ꯑꯗꯨꯝ ꯍꯥꯏꯕ ꯋꯥꯅꯤ ꯑꯦ ꯑꯦ ꯌꯥꯝ ꯍꯥꯏꯕꯗꯨꯗ
ꯑꯣ ꯑꯩꯗꯤ ꯅꯪ ꯍꯥꯏꯅꯖꯕ꯭ꯔꯥ ꯁꯤꯅꯦꯗ ꯅꯪ ꯍꯩꯅꯔꯗꯤ ꯑꯗꯨꯝ ꯍꯩꯅꯔꯗꯤ ꯑꯗꯨꯝ ꯅꯪꯁꯨ ꯍꯥꯏꯔꯤ ꯇꯧꯔꯤꯁꯤꯒ
ꯄꯟꯒꯦ ꯇꯧꯅꯦ ꯃꯌꯥꯏꯗ ꯇꯣꯛꯈꯤꯕꯅꯦ
ꯈꯤꯇꯪꯗꯤ ꯊꯣꯛꯑꯝꯃꯤꯀꯣ
ꯍꯣꯏ ꯈꯔꯗꯤ ꯊꯣꯛꯑꯦ ꯃꯌꯥꯏꯗ ꯇꯣꯛꯈꯤꯕ
ꯍꯩꯅꯕꯤꯁ ꯊꯥꯗꯛꯄ ꯈꯔ ꯂꯨꯕꯖꯠꯅꯤ
ꯀꯩꯕꯥ
ꯍꯥꯏꯅꯈ꯭ꯔꯕꯁꯦ ꯌꯥꯝ ꯂꯥꯏꯅꯗꯤ ꯊꯥꯗꯣꯛꯄ ꯌꯥꯗꯕꯖꯥꯠꯅꯤꯀꯣ
ꯑꯗꯨꯅꯦꯀꯣ ꯎꯝ
ꯎꯝ ꯁꯤ ꯈꯔ ꯍꯣꯠꯅꯕ ꯗꯔꯀ ꯑꯗꯨꯝ ꯈꯔ ꯍꯣꯠꯅꯕ ꯑꯃ ꯆꯪꯉꯤꯅ
ꯑꯁ ꯇꯅꯤꯡꯗꯦꯗ ꯀꯔꯤ ꯑꯗꯨꯝ ꯍꯅꯕꯗ ꯑꯗꯨꯝ ꯍꯩꯅꯈ꯭ꯔꯦ ꯀꯔꯤ
ꯌꯥꯏꯗ ꯌꯥꯏꯗ ꯁꯨꯝ ꯋꯥꯔꯤ ꯅꯨꯡꯉꯥꯏꯁꯤ ꯇꯧꯕ ꯃꯥꯜꯂꯤꯗ ꯅꯪ ꯁꯥꯎꯕ ꯃꯥꯜꯂꯤꯗ ꯑꯁ
ꯑꯦ
ꯂꯧꯎꯗꯍꯦ ꯑꯩꯗꯤ ꯆꯤꯜꯅꯤꯅꯦꯍꯦ ꯑꯗꯨꯃꯥꯏꯅ ꯍꯥꯏꯔꯤꯅꯣ
ꯑꯣꯏꯣꯏꯗ ꯑꯩꯈꯣꯏ ꯇꯣꯉꯥꯟꯅ ꯂꯧꯔꯝꯝꯕꯗꯤ ꯑꯃꯨꯛ ꯃꯊꯪꯗ ꯐꯣꯟ ꯇꯧꯔꯀꯥꯟꯗ ꯄꯥꯏꯔꯛꯇꯗꯤ ꯐꯔꯛ ꯇꯥꯅꯤꯅ
ꯍꯋꯥ ꯏꯗꯤ
ꯗꯨꯒꯃ ꯇꯗꯦ ꯗꯨꯒꯃ ꯇꯧꯗꯦ
ꯉꯍꯥꯛ ꯉꯥꯏꯍꯥꯛ ꯅꯧꯕꯁꯨ ꯐꯩꯅꯦ ꯑꯗꯨꯒꯤ ꯐ ꯃꯆꯥ ꯑꯃꯧ ꯌꯥꯔꯣꯛꯅꯤꯡꯗ꯭ꯔꯁꯨ ꯅꯣꯛꯄꯤꯌꯣ
ꯅꯣꯏꯣꯏꯗꯁꯨ ꯅꯣꯛꯄ ꯂꯦꯞꯄ ꯌꯥꯗꯦ ꯅꯠꯇ꯭ꯔꯥ
ꯍꯣꯏꯗ
ꯎꯝ
ꯅꯣꯛꯄꯁꯤ ꯍꯤꯗꯥꯛꯂꯤ ꯀꯩꯅꯣ ꯃꯤ ꯄꯨꯟꯁꯤ ꯁꯥꯡꯗꯣꯛꯑꯒ ꯍꯥꯏꯅꯗꯥꯏꯅꯦ
ꯃꯥꯅꯦ ꯃꯥꯅꯦ
ꯇꯨꯝꯃ ꯂꯩꯌꯦ
ꯎ ꯑꯩꯗꯤ ꯂꯦꯄꯒ ꯂꯩ
ꯑꯦ ꯀꯩꯒꯤ
ꯅ ꯑꯣꯏ ꯅꯨꯡꯉꯥꯏꯇꯕꯗꯨꯗ ꯑꯩꯈꯣꯏ ꯇꯨꯝꯐꯝꯗ ꯍꯣꯏꯒ ꯂꯩꯐꯝ ꯑꯦ ꯃꯄꯥꯟꯗ
ꯑꯗꯨ ꯂꯦꯞꯃꯟꯅꯗꯅ ꯑꯃꯨꯛ ꯋꯥꯅꯤꯀꯣ
ꯑꯗꯦꯗ ꯀꯣꯏꯆꯠ ꯆꯠꯄꯅꯤ
ꯀꯩꯅꯣ
ꯎꯝ ꯀꯔꯤ
ꯗꯥꯏꯖꯦꯁꯟ ꯗꯥꯏꯖꯦꯁꯟꯒꯤꯗꯃꯛꯇ ꯐꯔꯦꯅꯦ ꯆꯥꯛ ꯆꯥꯕ ꯂꯣꯏꯔꯦ ꯑꯣꯀꯤ ꯉꯥꯏꯍꯥꯛ ꯆꯠꯄꯁꯤꯀꯣ ꯆꯞ ꯆ ꯍꯥꯏꯅꯤ ꯅꯪꯒꯤꯗꯃꯛꯇꯤ
ꯎꯝ
ꯍꯣꯏ ꯆꯞ ꯆꯥꯔꯦ ꯑꯩꯒꯤꯗꯤ ꯎꯝ ꯇꯥꯏ
ꯀꯩꯅꯣ ꯍꯨꯏꯅꯁꯤꯒꯗꯧꯕ꯭ꯔꯣ
ꯅꯇꯦꯍꯦ
ꯅꯠꯇ꯭ꯔꯦ ꯍꯣꯏꯅ ꯆꯤꯀꯩ ꯇꯥꯕ ꯑꯣꯏꯔꯗꯤ ꯑꯩ ꯈꯣꯡꯉꯣꯏꯔꯣ ꯍꯣꯏ ꯄꯥꯎꯁꯨ
ꯀꯩꯗꯧꯏꯅꯣ ꯍꯧꯖꯤꯛꯗꯣ
ꯐꯤꯒꯤ ꯃꯔꯛꯇ ꯆꯣꯠꯄꯗ ꯆꯪꯉꯨꯕ ꯑꯗꯨꯝ ꯈꯪꯉꯨ
ꯎꯝ
ꯍꯌꯦꯡꯗꯤ ꯆꯔꯁ ꯆꯠꯀꯦꯔꯣ ꯍꯥꯥ ꯍꯜꯂꯣ
ꯌꯦꯡꯗ ꯀꯅꯣ
ꯍꯦ ꯑꯃ ꯃ
ꯇꯥꯏ ꯇꯥꯏ
ꯄꯣꯏꯗ꯭ꯔꯦ ꯍꯜꯂꯣ
ꯇꯥꯕ꯭ꯔꯣ
ꯑꯣ ꯑꯗꯨꯗꯔ ꯆꯄꯇꯨꯗ
ꯎꯝ
ꯍꯌꯦꯡꯗꯤ ꯆꯔ ꯆꯠꯀꯦꯔꯣ
ꯆꯠꯀꯅꯤ ꯅꯪꯗꯤ
ꯑꯩꯁꯨꯁꯨ
ꯅꯣꯏ ꯄꯨꯡ ꯀꯌꯥꯗ ꯀꯥꯑꯒꯦ
ꯍꯣꯏ ꯎꯝ ꯁꯚꯦꯟ ꯊꯥꯔꯇꯤ ꯌꯝꯗ ꯍꯧꯕ ꯃꯥꯜꯂꯦ
ꯆꯞ ꯆꯥꯦꯗ ꯃꯇꯝ ꯑꯗꯨ ꯀꯌꯥꯗ ꯂꯣꯏꯕ ꯅꯥꯏꯟ ꯅꯥꯏꯟ ꯊꯥꯔꯇꯤ
ꯌꯥꯏ ꯌꯥꯏ ꯑꯥꯎ ꯃꯥꯅꯦ ꯅꯥꯏꯟ ꯅꯥꯏꯟ ꯊꯥꯔꯇꯤꯗꯨꯒꯨꯝꯕꯗ ꯑꯗꯨꯕꯨ ꯍꯌꯦꯡꯅꯤ ꯍꯧꯛꯀꯣ ꯃꯤꯡꯅꯦꯦꯟ ꯂꯩꯕꯅꯤꯅ ꯈꯔ ꯊꯦꯡꯒꯗꯧ ꯃꯥꯜꯂꯦ
ꯑꯣ ꯑꯠꯆꯥ ꯅꯪꯁꯨ ꯀꯦꯁꯂꯤꯈ꯭ꯔꯣ
ꯅꯠꯇ ꯍꯦ ꯗꯞꯇꯁ
ꯑꯣ
ꯀ ꯈꯛꯇ ꯇꯧꯔꯣꯅꯦ ꯍꯣꯂꯤ ꯀꯃꯤꯗꯤꯌꯟꯕꯣ
ꯑ ꯑꯩ ꯅꯣꯂꯦꯖ ꯀꯌꯥ ꯂꯩꯇꯕꯔꯤꯅꯦ ꯁꯣꯔ ꯌꯥꯗꯤ ꯑꯗꯨ ꯑꯗꯨꯗꯤ
ꯁꯥꯎꯗꯦ ꯁꯥꯎꯗꯦ ꯁꯥꯎꯗ ꯏꯠꯁ ꯑꯣꯀꯦ ꯀꯩꯅꯣꯅꯦ ꯑꯁ ꯍꯥꯏꯔꯨꯔꯗꯤꯦ
ꯍꯥꯏꯨꯅꯦ ꯍꯥꯏꯌꯨꯅꯦ ꯑꯦ ꯑꯗꯨꯃꯥꯏꯅ ꯇꯧꯕꯗꯨ ꯅꯨꯡꯉꯥꯏꯇꯣꯏꯅꯦ ꯀꯩꯅꯣꯝꯃ ꯍꯥꯏꯒꯦ ꯇꯧꯔꯝꯃꯒ
ꯌꯥꯗꯕꯅꯤꯅꯦ
ꯌꯥꯔꯗꯁꯨꯣ ꯍꯥꯏꯦꯅꯤꯅꯦ
ꯑꯗꯣ ꯍꯣꯔꯦꯟ ꯅꯝꯕꯔꯗꯨ ꯂꯧꯊꯣꯛꯑꯒꯦ ꯇꯦꯛꯁ ꯇꯧꯔꯛꯄꯦ ꯍꯥꯏꯅ ꯅꯪ ꯍꯥꯏꯅꯤꯡꯉꯤꯕ
ꯅꯗꯤ ꯆꯔꯆꯀꯤ ꯃꯐꯝꯗꯨꯣ ꯄꯟꯅꯤꯡꯕ ꯄꯟꯅꯤꯡꯕ ꯑꯗꯨꯒꯤꯅꯤꯅ
ꯑꯗꯨ ꯍꯣꯔꯦꯟ ꯅꯪꯒꯤ ꯅꯝꯕꯔꯁꯤ ꯂꯧꯔꯒ ꯍꯣꯔꯦꯟ ꯑꯩꯅ ꯀꯣꯟꯅ ꯃꯦꯁꯦꯁ ꯊꯥꯔꯛꯄ ꯌꯥꯏꯅ
ꯌꯥꯏꯗꯨꯁꯨ ꯌꯥꯏꯦ ꯍꯥꯏꯕꯗꯨꯣ ꯇꯥꯗꯣ
ꯑꯣ ꯇꯥꯔꯦ ꯇꯥꯔꯦ ꯀꯩ ꯅꯪ ꯌꯥꯝ ꯐꯤꯡꯉꯤꯁꯤꯗꯤ ꯀꯃꯥꯏꯅ ꯇꯧꯕꯅꯣ
ꯑꯩ ꯌꯥꯝ ꯐꯤꯡꯕ꯭ꯔꯥ
ꯐꯨꯔꯛꯀꯗꯧꯕ ꯃꯥꯜꯂꯤꯀꯣ
ꯁꯣ ꯁꯣꯔꯤ ꯑꯩꯅ ꯈꯪꯗꯦ ꯉꯁꯤ ꯌꯥꯝ ꯔꯦꯁꯂꯦꯁ ꯑꯣꯏꯌꯦꯗꯤ ꯑꯁꯋꯥꯏꯅꯗꯤ ꯑꯣꯏꯗꯕꯅꯤ
ꯀ ꯀꯩ ꯅꯨꯡꯉꯥꯏꯇꯕ ꯂꯩꯔꯤꯒꯦ
ꯅꯨꯡꯉꯥꯏꯇꯕꯩ ꯅꯠꯇꯦ ꯍꯔꯥꯎꯍꯟꯕꯒꯤ ꯍꯔꯥꯎꯍꯟꯕꯒꯤꯔꯦ ꯁꯏ ꯃꯗ
ꯂꯩꯐꯝ ꯆꯥꯐꯝ ꯈꯪꯗ꯭ꯔꯦ ꯍꯔꯥꯎꯕꯟꯗꯤꯦ
ꯑꯣ ꯐ ꯆꯄꯐꯝ ꯀꯔꯦ
ꯍ ꯌꯥꯏ ꯌꯥꯏ ꯃꯔꯛꯇꯨꯗꯤ ꯇꯧꯋꯤꯗ ꯑꯩꯁꯨ
ꯁꯥꯁ
ꯑꯦ ꯍꯔꯥꯎꯃꯜꯂꯤꯗꯤ ꯀꯩꯒꯨꯝꯃ ꯑꯥ
ꯀꯞꯄꯦ ꯍꯥꯏꯕꯗꯨꯔꯥ
ꯑꯩ ꯍꯔꯥꯎꯔꯒ ꯀꯅꯥ ꯀꯞꯇꯣꯏꯅꯣ
ꯃꯤꯅꯗꯤ ꯍꯔꯥꯎꯃꯅꯗꯤ ꯍꯣꯔꯦꯟ ꯀꯞꯀꯅꯤ ꯍꯥꯏꯌꯦ ꯑꯩꯗꯤ ꯀꯞꯄꯁꯨ ꯂꯣꯏꯈ꯭ꯔꯦ ꯎ
ꯀꯃꯋꯥꯥꯏ ꯀꯞꯗ
ꯍꯪ ꯀꯗꯉꯁꯦꯕꯤꯗꯤ ꯑꯣꯃ ꯑꯦꯗ ꯚꯤꯗꯤꯑꯣ ꯌꯦꯡꯕꯗ ꯊꯃꯣꯏ ꯌꯥꯝ ꯁꯧꯈ꯭ꯔꯕ ꯑꯗꯨꯗ ꯀꯥꯞꯊꯣꯛꯈ꯭ꯔꯕ꯫
ꯑꯗꯨꯗꯤ ꯅꯨꯡꯉꯥꯏꯇꯕꯩꯅꯤꯅ꯫
ꯑꯥ ꯈꯪꯗꯦ ꯅꯨꯡꯉꯥꯏꯇꯕꯒꯤꯔꯦ
ꯁꯟ ꯏꯃꯣꯁꯟ ꯑꯣꯏꯕꯅꯦꯕ ꯑꯗꯨꯗꯤ ꯅꯠꯇ꯭ꯔꯥ
ꯍꯣꯏ ꯑꯩꯕꯨꯁꯨ ꯑꯩꯒꯤ ꯏꯃꯣꯁꯟꯗ ꯃꯤꯛꯁꯅꯦ ꯄꯨꯔꯥ ꯎꯄꯥꯏ ꯂꯩꯇꯦ꯫
ꯉꯁꯥꯏ ꯉꯁꯥꯏ ꯄꯔꯦ ꯊꯥ ꯊꯤꯔꯨꯕꯗ ꯁꯤꯗꯧꯔꯦ ꯏꯝꯐꯥꯜ ꯂ ꯀꯣꯏ ꯑꯣ ꯃꯌ ꯒꯠ
ꯁꯣꯔꯤ ꯁꯣꯔꯤ ꯁꯣꯔꯤ
ꯀꯥꯏꯗꯤ ꯀꯥꯏꯗꯤ
ꯑꯁ ꯃꯐꯝ ꯀꯣꯏꯕꯗ ꯈꯣꯡꯅ ꯋꯥꯔꯦ꯫
ꯀꯩꯅꯣ ꯋꯔꯝ ꯑꯞ ꯇꯧꯕꯒ ꯆ ꯃꯅ ꯀꯩꯅꯣ
ꯑꯦꯁ ꯑꯗꯨ ꯑꯣꯏꯔꯁꯨ ꯄꯔ ꯄꯔꯊꯥꯒꯤꯗꯃꯛ ꯑꯗꯨꯝꯛ ꯆꯠꯄꯤꯕꯗꯣ ꯁꯤꯗꯥꯕ
ꯊꯑꯣꯏꯅ ꯐꯤꯐꯇꯤꯟꯀꯤ ꯏꯁꯇꯦꯞ ꯌꯧꯅꯕ ꯆꯠꯂꯤꯅꯤ꯫
ꯀꯁꯤ
ꯏꯁꯇꯦꯞ ꯐꯤꯞꯇꯤꯟ ꯀꯦ ꯏꯁꯇꯦꯞ ꯅꯣꯡꯃꯗꯀꯣ꯫
ꯑꯥ
ꯌꯧ ꯆꯠ ꯆꯠꯂꯤꯉꯦ ꯑꯩꯈꯣꯏꯒꯤ
ꯅꯣꯏꯗꯤ ꯅꯣꯏꯅꯦꯅ ꯅꯣꯏꯅꯦꯅ ꯁꯥꯀꯜꯂꯦꯅ
ꯀꯟꯕꯩ ꯋꯥ ꯅꯠꯇꯕ ꯂꯩꯗꯅ
ꯃꯥꯅꯦꯍꯦ ꯅꯣꯏꯗꯤ ꯏꯃꯨꯟꯁꯨꯁꯇꯦꯃꯁꯨ ꯌꯥꯝ ꯀꯜꯂ꯫
ꯏꯁꯥ
ꯎꯝꯈꯣꯏꯗꯤ ꯇꯨꯝꯕ ꯆꯥꯕ ꯍꯥꯛꯇꯅꯦ ꯑꯗꯨꯅ
ꯅꯝꯅꯔ ꯀ ꯅꯟꯒꯅꯤ ꯅꯪ ꯄ꯭ꯔꯊꯗꯣ ꯍꯥꯎ ꯊꯤꯕꯗꯤ ꯐꯪꯕ꯭ꯔꯣ ꯑꯗꯣ
ꯗ ꯃꯨ ꯆꯥꯒꯔꯦ ꯋꯥꯈꯅ ꯃꯥꯥꯏ
ꯅꯣꯏ ꯑꯁꯦꯡꯕ ꯅꯨꯡꯉꯥꯏꯇꯔꯦ ꯫
ꯑꯗꯨꯃꯛ ꯕꯖꯥꯔ ꯀꯣꯏꯔꯒꯔꯣ꯫ ꯍꯪ ꯍꯪꯗꯕ ꯃꯥꯅ‌ꯦ ꯉꯁꯤ ꯄꯔ ꯁꯥꯒꯤ ꯅꯨꯃꯤꯠ ꯅꯠꯇꯕ꯭ꯔ ꯍꯪꯗꯦ꯫
ꯅꯪ ꯐꯤꯕꯝ ꯈꯪꯗ ꯑꯣꯏꯔꯝꯅꯤꯗ꯫
ꯏꯁ ꯃꯤꯕꯨ ꯂꯩꯐꯝ ꯂꯩꯐꯝꯗ ꯂꯩꯕꯈꯣꯏꯁꯨ ꯍꯪꯉꯦ ꯍꯪꯉꯦ ꯑꯥ ꯑꯗꯨꯗ ꯆꯪꯉꯨ ꯑꯗꯨꯗ ꯆꯪꯉꯨ ꯍꯥꯏꯅꯤ꯫ ꯂꯩꯀꯥꯏ ꯑꯃꯗ ꯆꯪꯉꯦ ꯂꯩꯇ꯭ꯔꯦ ꯂꯣꯏꯈ꯭ꯔꯦ ꯂꯣꯏꯈ꯭ꯔꯦ ꯂꯩꯇ꯭ꯔꯦ ꯇꯨꯈꯛꯇꯅꯤ꯫
ꯑꯣ ꯑꯗꯨꯗꯤ ꯅꯪ ꯈꯔ ꯊꯦꯡ ꯑꫭꯏꯔꯝꯅꯤ꯫
ꯊꯦꯡꯗꯤ ꯊꯦꯡꯉ‌ꯦ ꯑꯗꯨꯕꯨ ꯅꯨꯡꯁꯤꯒꯨꯝꯕꯨꯗꯤ ꯀꯅꯥꯅ ꯊꯣꯛꯇ꯭ꯔꯅꯤ ꯑꯗꯨꯝ ꯁꯥꯕꯗꯨꯕꯨ꯫
ꯆꯨꯝꯃꯤ ꯑꯗꯨꯁꯨ꯫ ꯑꯗꯣ
ꯃꯍꯤ ꯆꯥꯕ ꯐꯪꯗꯕ ꯅꯠꯇ꯭ꯔꯣ?
ꯍꯥꯥ
ꯉꯁꯤ ꯆꯥꯕ ꯐꯪꯗ꯭ꯔꯦꯅ ꯄꯔꯊꯥꯗꯣ
ꯐꯉꯥꯗꯔꯦ꯫
ꯍꯌꯦꯡꯁꯨ ꯂꯩꯔꯤ ꯀꯩꯅꯣ ꯍꯣꯏ ꯍꯌꯦꯡ꯫
ꯍꯌꯦꯡꯗꯤ ꯆꯔꯁ ꯀꯥꯕꯁꯠ ꯀꯩꯗꯕꯅꯦ ꯐꯪꯒꯤꯔꯣ꯫
ꯑꯩꯌꯥ ꯅꯪ ꯅꯨꯃꯤꯠ ꯆꯨꯝꯕ ꯆꯥꯔꯖ ꯀꯥꯕ ꯆꯠꯇꯣꯏꯔꫭ ꯍꯥꯏꯁꯤ꯫
ꯑꯗꯨ ꯐꯥꯒꯤ ꯇꯧꯕꯅꯤ ꯅꯪꯁꯨ ꯀꯔꯤꯔ‌ꫭ꯫
ꯆꯔꯖꯇꯤ ꯅꯥꯟꯅ ꯆꯠꯊꯣꯛꯎꯔꯅꯤ ꯍꯜꯂꯛꯑꯅꯤ ꯆꯥꯛ ꯇꯥꯅ ꯆꯥꯊꯣꯛꯑꯅꯤ ꯑꯗꯨꯒ ꯅꯨꯡꯗꯥꯡ
ꯀꯥꯅꯅ ꯆꯥꯛ ꯆꯥꯕ ꯃꯇꯨꯡꯗ ꯅꯨꯡꯗꯥꯡꯗꯁꯨ ꯑꯈꫭꯏꯗꯤ ꯆꯔꯖ ꯆꯠꯂ‌ꯦ ꯆꯔꯖ ꯆꯠꯂꯒ‌ꯦ ꯍꯥꯏꯗꯤ ꯗꯦꯗꯤꯀꯦꯇꯦꯠ ꯈ꯭ꯔꯤꯁꯇꯟ ꯌꯨꯠꯅꯦ ꯐꯥꯒꯤꯔꯣ
ꯋꯥꯎ
ꯑꯣꯍꯥꯎ
ꯑꯗꯨꯗꯤ ꯀꯥꯏ ꯅꯤꯉꯥꯏ ꯑꫭꯌ‌ꯦ
ꯑ‌ꯦ ꯏꯀꯥꯏꯅꯤꯉꯥꯏ ꯅꯠꯇꯦ ꯎꯝ ꯇꯝꯅꯉꯥꯏꯅꯤ ꯀꯥꯏꯅꯉꯥꯏꯅꯤꯗ ꯍꯧꯖꯤꯛ ꯀꯥꯏꯅꯉꯥꯏ ꯃꯇꯝ ꯅꯠꯇꯦ ꯍꯣꯏ ꯐꯥꯒꯤꯇꯩꯅꯤꯝ ꯍ‌ꯦ ꯀꯔꯤ ꯐꯥꯔꯁ ꯑꯥ ꯑꯌꯨꯛꯀꯤ ꯑꯌꯨꯛꯀꯤ ꯆꯔꯖ ꯂꯣꯏꯔꯗꯤ ꯑꯗꯨꯝ ꯇꯨꯝꯈ꯭ꯔꯅꯤ ꯑꯩꯅ ꯐꯥꯒꯤ ꯑꯗꯨꯝ ꯇꯧꯕꯤꯕꯣ ꯃꫭꯏꯅ ꯆꯠꯇ‌ꯦ ꯆꯔꯖ ꯅꯨꯡꯊꯤꯟꯒꯤ ꯅꯨꯡꯗꯥꯡꯒꯤ ꯍꯥꯏꯕ ꯅꯨꯡꯗꯥꯡꯗ ꯆꯔꯖ ꯆꯠꯇꯦꯕ ꯃꫭꯏꯗꫭ ꯃꯣꯏꯗꯤ ꯔꯤꯐ꯭ꯔꯦꯁꯃꯦꯟ ꯄꯤꯗꯦꯕ ꯑꯗꯨꯒꯤ ꯆꯠꯅꯤꯡꯗꯕ
ꯑꯁꯦꯡꯕ ꯍꯥꯏꯕꯅꯦꯀꯣ ꯆꯤꯟꯊꯤꯅꯤꯡꯗꯦꯕ
ꯆꯤꯟꯁꯨ ꯊꯤꯒꯟꯕ ꯃꯤ ꯃꯥꯟꯗ‌ꯦ ꯅꯤꯡꯒꯤ ꯋꯥꯥꯛ ꯈꯨꯉꯥꯡꯗꯨꯀꫭ
ꯑꯣꯏꯗꯝꯅꯤ ꯅꯍꯥꯟꯁꯨ ꯑꯁ ꯆꯠꯀꯦ ꯍꯥꯏꯔꯒ ꯆꯠꯂꯨꯔꯒ ꯎꯝ ꯔꯦꯠ ꯇꯥꯒ ꯃꯦꯔꯤ ꯕꯤꯁꯀꯤꯠ ꯑꯅꯤꯒ ꯐꯪꯉꯦ ꯑꯗꯨꯕꯨ ꯀꯅꯥꯅ ꯍꯨꯝ
ꯑꯩ ꯕꯖꯦꯠꯅ ꯌꯥꯗꯕ ꯑꯣꯏꯔꯝꯅꯤ
ꯏꯁ ꯑꯗꯨꯃꯨꯛ ꯆꯥꯎꯕ ꯆꯥꯔꯖ ꯇꯨꯕꯨ ꯕꯖ‌ꯦꯠ ꯀꯥꯏꯅ
ꯑꯗꯨ ꯆꯥꯎꯋꯦ ꯍꯥꯏꯅ ꯑꯗꯨꯝ ꯀꯩꯅꯣ ꯇꯧꯔ ꯂꯩꯗꯤ ꯐꯔꯛꯇ ꯍꯥꯎꯋꯦ ꯀꯨꯠꯄ ꯇꯥꯔ‌ꯦꯅ‌ꯦ
ꯏꯁ ꯑꯣꯞꯐ꯭ꯔꯡꯗ ꯅꫭ ꯑꯣꯐꯔꯤ ꯑꯣꯐꯔꯤ ꯑꯣꯐꯔꯤꯗ ꯐꯥꯎꯁꯨ ꯃꯦꯕꯤ ꯀꯅꯥꯗ ꯈꯪ ꯂꯥꯛ ꯊꯥꯎꯖꯟ ꯐꯪꯉꯨ ꯀꯅꯥꯗ ꯈꯪ ꯃꯤ ꯑꯗꯨ ꯃꯨꯛ ꯌꯥꯝꯕꯗꯣ ꯍꯥꯏꯕꯅꯦꯗ
ꯑꯣ ꯑꯗꯨꯗꯤ ꯈꯪꯗ꯭ꯔꯤꯕꯣ ꯑꯩꯅ ꯎꯗꯝꯃꯤꯅ
ꯍꯧꯖꯤꯛ ꯈꯨꯗꯤ ꯍꯥꯎꯗꯤ ꯍꯥꯎ ꯈ꯭ꯔꯥꯎ ꯃꯥ ꯑꯗꯨ꯭ꯔꯁꯨ ꯆꯅꯤꯡꯗꯦ
ꯌꯥꯔꯦ ꯅꯪꯒꯤ ꯆꯥꯁꯨ ꯀꯗꯤ ꯔꯤꯐ꯭ꯔꯦꯁꯃꯦꯟ ꯆꯥꯕ ꯆꯠꯄ ꯃꯥꯜꯂꯤꯠꯆꯗ
ꯑꯣ ꯇ ꯀ ꯆꯕ꯭ꯔꯥ
ꯇꯧꯅꯤꯗ ꯅꯪ ꯍꯥꯔꯠ ꯑꯣꯏꯔꯕꯣ ꯍꯧꯖꯤꯛꯀꯤꯗꯣ
ꯀꯩꯕ꯫
ꯅꯨꯡꯉꯥꯏꯇꯕ ꯇꯧꯕ꯭ꯔꯣꯖꯤꯛ ꯑꯩꯅ ꯍꯥꯏꯕꯗꯣ
ꯍꯁ ꯑꯗꯨꯒꯨꯝꯕꯗ ꯍ꯭ꯔꯥꯠ ꯇꯧꯔꯗꯤ ꯑꯍꯥ ꯅꯨꯄꯤ ꯁꯣꯛꯇꯦ ꯑꯗꯨ ꯑꯗꯨꯝꯗꯔ ꯇꯧꯔꯦ ꯑꯣꯏꯔꯗꯤ
ꯅꯨꯡꯉꯥꯏꯇꯕ ꯅꯨꯡꯉꯥꯏꯇꯕ ꯑꯣꯏꯅ ꯑꯩꯅ ꯈꯟꯅꯤꯡꯉꯤ
ꯈꯟꯗꯦ ꯅꯪꯅ ꯈꯟꯕꯤ ꯋꯥꯅꯤ ꯀꯩꯁꯨ ꯈꯟꯗ‌ꯦ
ꯅꯪꯅ ꯑ ꯍꯁꯤꯕꯁ ꯇꯨ ꯀ ꯀꯩꯕ
ꯑꯁ ꯑꯩꯅ ꯍꯥꯏꯕꯗꯤ ꯍꯥꯏꯊꯤꯔꯁꯨ ꯎ ꯍ ꯍꯥꯏ ꯊꯤꯔꯁꯨ ꯀꯩꯁꯨ ꯀꯥꯏꯅꯣ ꯋꯥꯔꯤ ꯁꯅꯕ ꯅꯨꯡꯉꯥꯏꯌꯦꯕ ꯃꯤꯅꯗꯤ ꯑꯩꯕꯨ ꯅꯨꯡꯉꯥꯏꯇ‌ꯦ
ꯍꯥꯏꯗꯤ ꯅꯨꯃꯤꯗꯥꯡꯗ ꯂ‌ꯣꯏꯁꯤꯟꯈꯤꯒ‌‌ꯦꯕ
ꯀꯩꯕ ꯑꯥ
ꯀꯤꯕ ꯅꯠꯇꯦꯕ ꯀꯩꯅꯣ ꯅꯪ ꯀꯩꯅ‌ꯣ
ꯀꯔꯤꯔꯣ ꯍꯥꯏꯊꯤ ꯍꯥꯏꯕ ꯅꯠꯇꯦ ꯍꯥꯏꯊꯤꯔꯁꯨ ꯅꯠꯇꯦ ꯍꯥꯏꯊꯤꯔꯁꯨ ꯀꯔꯤꯁꯨ ꯀꯥꯏꯗꯦ ꯍꯥꯏꯕꯅꯦ ꯑꯝ ꯅꯪ ꯍꯥꯏꯊꯤ ꯍꯥꯏꯕ ꯅꯠꯇꯕ
ꯍꯣꯏ ꯍꯣꯏ ꯍꯣꯏ
ꯒ꯭ꯌꯥꯟ ꯇꯥꯕ꯭ꯔꯥ ꯍꯥꯏꯊꯤꯔꯁꯨꯨ ꯀꯥꯏꯗꯦ ꯍꯥꯏꯝꯅꯤꯗ ꯃꯤꯅꯗꯤ ꯑꯩꯕꯨ ꯅꯨꯡꯉꯥꯏꯇ‌ꯦ ꯅꯪꯅ ꯅꯨꯡꯉꯥꯏ ꯀꯔꯤ ꯖꯤꯕꯅ‌ꯣ ꯅꯪꯅ ꯈꯪꯗ‌ꯦ
ꯃꯤ ꯃꯤꯒꯤ ꯑꯄꯥꯝꯕ ꯇꯣꯡꯉꯥꯜꯂꯤꯅ
ꯎꯝ ꯑꯗꯨꯑꯣꯏꯁꯨ ꯍꯣꯏꯅꯦ ꯑꯗꯨꯕꯨ ꯗꯨ ꯑꯣꯏꯔꯁꯨ ꯂꯩꯅꯥ
ꯀꯩꯅ‌ꯣ ꯂꯩꯗ‌ꯣ
ꯎꯝ ꯅꯨꯄꯥ ꯃꯥꯅꯗꯤ ꯅꯨꯡꯉꯥꯏꯌꯦꯗꯤ ꯍꯥꯏꯕꯅ‌ꯦ ꯑꯗ‌ꯣ ꯈꯪꯗ‌ꯦ ꯃꯆꯤꯟ ꯊꯤꯕꯅ‌ꯦ ꯃꯥꯁ‌ꯦ
ꯍꯣꯏ ꯁꯥꯟꯅꯕ ꯅꯨꯡꯉꯥꯏꯗ ꯏꯕꯥꯅꯤ ꯉꯁꯤꯅ ꯑꯍꯥꯟꯕꯅꯤꯅꯀꯣ
ꯑꯥ ꯍꯣꯏ ꯃꯥꯜꯂꯦ ꯑꯩ ꯅꯪ ꯈꯪꯗꯦ
ꯑꯩꯗꯤ ꯑꯍꯥꯟꯕꯅꯦ ꯉꯁꯤ ꯐꯥꯔꯁ ꯀꯣꯜꯅꯦ ꯑꯩꯒꯤ
ꯑꯣꯍ‌ꯣꯍ‌ꯣ ꯕꯤꯒꯅꯔꯁꯅꯤꯅꯦ
ꯑꯗꯨꯕꯨꯅꯦ ꯁꯤꯒꯨꯝꯕꯁꯤ ꯈꯔ ꯇꯧꯔ ꯀꯔꯕꯥꯔ ꯍꯥꯏꯕ ꯇꯥꯔꯦꯅꯦꯀꯣ
ꯑꯗꯨ ꯑꯣꯏꯔꯁꯨ ꯑꯁ ꯅꯪꯅ ꯉꯥꯡꯕ ꯃꯑꯣꯡꯗꯤ ꯑꯦꯛꯁꯄꯤꯔꯤꯌꯦꯟꯁ ꯌꯥꯝ ꯂꯩꯈ꯭ꯔꯕꯒꯤ ꯇꯥꯏꯞꯇ ꯑꯁ ꯑꯩꯅꯣ ꯑꯩꯅ ꯕꯤꯒꯅꯤꯔꯁ ꯃꯥꯟꯁꯤꯜꯂ‍ꯦ
ꯑꯗꯨꯝ ꯉꯥꯡꯈ꯭ꯔꯦꯗ ꯁꯤꯒꯨꯝꯕꯗꯤ ꯀꯌꯥ
ꯌꯦ ꯐꯩꯅ ꯑꯗꯨ
ꯉꯥꯡꯃꯡꯂꯁꯨ ꯐꯠꯇꯦ ꯍꯩꯃꯜꯂꯁꯨ ꯐꯠꯇꯦꯗ
ꯀꯩꯕ
ꯍꯩꯃꯜꯂꯁꯨ ꯍꯥꯏꯕꯅꯤꯗ ꯍꯩꯃꯜꯂꯁꯨ ꯐꯠꯇꯦ ꯍꯥꯏꯕꯅꯤꯗ
ꯑꯣ ꯍꯩꯃꯜ ꯂꯁꯨ ꯍꯣꯏꯗ ꯑꯗꯨꯕꯨꯗꯤ ꯆꯨꯝꯃꯦ ꯍꯩꯃꯟꯂꯁꯨ ꯐꯠꯇꯦ ꯍꯩꯃꯟꯗ꯭ꯔꯕꯁꯨ ꯐꯠꯇꯦ
ꯗꯦ ꯆꯥꯡꯗ ꯂꯩꯕꯒꯤꯅꯦ
ꯆꯨꯝꯃꯦ ꯆꯨꯝꯃꯦ
ꯑꯗꯨ ꯐꯔꯦ ꯑꯃꯕꯨ ꯑꯣꯏꯔꯦ ꯑꯃꯕꯨ ꯑꯣꯏꯔꯦ ꯋꯥꯔꯤ ꯁꯥꯟꯅꯕ ꯌꯥꯝ ꯅꯨꯡꯉꯥꯏꯅ ꯑꯩꯒꯤ ꯑꯣꯏ
ꯁ‌ꯦꯁ ꯊꯦꯡꯀꯤꯌꯨ
ꯑꯩꯒꯤ ꯐꯥꯔꯁ ꯀꯣꯜꯁꯦ ꯑꯩꯉꯣꯟꯗꯗꯤ ꯌꯥꯝꯅ ꯂꯛꯀꯤ ꯑꯣꯏꯔ‌ꯦꯅ‌ꯦ ꯉꯁꯤꯗꯤ
ꯂꯛꯀꯤ ꯍꯥꯏꯒꯅꯨ ꯐꯣꯔꯆꯨꯅꯦꯠ ꯍꯥꯏꯌꯣ ꯂꯛꯀꯤꯗꯤ ꯐꯠꯇꯝ
ꯍꯥꯥ
ꯂꯛꯀꯤ ꯍꯥꯏꯕꯗꯣ ꯎꯝ ꯈ꯭ꯔꯤꯇꯤꯌꯞ ꯈꯣꯏꯒꯤꯗꯤ ꯑ ꯍꯥꯏꯕ ꯌꯥꯗꯦ ꯍꯥꯏꯕꯒꯨꯝ ꯑꯇꯪ ꯐꯣꯔꯆꯨꯅꯦꯠ ꯍꯥꯏꯌ‌ꯣꯕ ꯆꯞ ꯃꯥꯅꯕꯅꯤ ꯌꯥ ꯌꯥ
ꯑꯗꯣ
ꯎꯝ
ꯅꯪꯒꯨꯝꯕꯁꯦ ꯑꯅꯤ ꯁꯨꯅ ꯂꯩꯔꯝꯒꯗ꯭ꯔꯣ
ꯂꯩꯒꯅꯤ ꯂꯩꯒꯅꯤ ꯌꯥꯝ ꯂꯩꯒꯅꯤ
ꯂꯩꯒꯅꯤꯗ ꯑꯩ ꯍꯦꯟꯅ ꯂꯥꯏꯔꯤꯛ ꯍꯩꯕ ꯃꯤꯁꯨ ꯃꯆꯤꯟ ꯌꯥꯝ ꯍꯩꯕ ꯂꯩꯌꯦꯅ
ꯁꯤꯁ ꯅꯪꯅ ꯍꯥꯏꯅꯤꯡꯉꯁꯤ ꯅꯪꯗꯧꯅ ꯆꯞ ꯃꯥꯟꯅꯕ ꯍꯥꯏꯕꯅꯤ
ꯆꯞ ꯃꯥꯟꯅꯕꯗꯤ ꯂꯩꯔꯣꯏ ꯃꯦ ꯕꯤ ꯁꯂꯥꯏꯠꯂꯤ ꯗꯤꯐ꯭ꯔꯦꯟ ꯑꯣꯏꯔꯝꯕ ꯌꯥꯏ ꯑꯗꯨꯕꯨ
ꯨꯑꯗꯨꯅꯤꯕ
ꯐꯪꯒꯅꯤꯗ ꯑꯩꯗꯒꯤ ꯍꯦꯟꯅ ꯅꯨꯡꯉꯥꯏꯕꯁꯨ ꯐꯪꯉꯛꯀꯅꯤꯗ ꯅꯪꯅ ꯍꯧꯖꯤꯛ ꯑꯦꯛꯁꯄ꯭ꯂꯣꯔ ꯇꯧꯗꯔꯤꯕꯩ ꯋꯥꯅꯤ
ꯎꯝ ꯑꯦꯛꯁꯄ꯭ꯂꯣꯔꯁꯨ ꯀꯌꯥ ꯇꯧꯅꯤꯡꯗꯦꯗ ꯅꯪ ꯑꯗꯨꯝ ꯐꯪꯉꯗꯤ ꯌꯥꯔꯦ
ꯑꯣ ꯍꯣꯏ
ꯐꯥꯒꯤ ꯅꯠꯇꯦ ꯑꯩꯅ ꯍꯥꯏꯁꯦ
ꯎꯝ ꯑꯩꯗꯤ ꯐꯥꯒꯤꯅꯦ ꯍꯥꯏꯕ꯭ꯔꯣ
ꯑꯗꯣ ꯅꯪꯅ ꯇꯜꯂꯦ ꯍꯥꯏꯁꯨ ꯀꯩꯁꯨ ꯀꯥꯏꯗꯦ ꯑꯩ ꯀꯩ ꯍꯥꯏꯔꯨꯅꯤ ꯃꯤ
ꯑꯩꯗꯤ ꯑꯗꯨꯉꯩ ꯀꯔꯤ ꯀꯔꯤ ꯅꯪꯕꯨ ꯀꯔꯤ ꯍꯥꯏꯈ꯭ꯔꯕꯣ ꯅꯪꯅ ꯑꯗꯨꯃꯥꯏ ꯍꯥꯏꯔꯛꯄꯗ
ꯁꯨꯝ ꯍꯥꯏꯕꯅꯤꯅ ꯅꯪꯅ ꯍꯣꯔꯦꯟ ꯀꯩꯒꯨꯝꯕ ꯇꯜꯂꯝꯃꯒꯗꯤ ꯍꯥꯏꯅꯕꯣ
ꯑꯣ ꯄꯣꯠ ꯆꯩ ꯍꯥꯏꯕ ꯉꯝꯗꯦ
ꯅꯤꯦ
ꯅꯠꯇꯦꯗ ꯄꯣꯠꯆꯩ ꯑꯃ ꯍꯥꯏꯕ ꯀꯥꯟꯗꯀꯣ ꯎꯝ ꯑꯩꯉꯣꯟꯗꯗꯤꯀꯣ ꯎꯝ ꯑꯗꯨꯃꯥꯏꯅ ꯐꯥꯔꯁꯇ ꯅꯦꯒꯦꯇꯤꯞꯅ ꯈꯟꯒꯅꯨꯕ ꯑꯗꯨꯝ ꯅꯪꯅ ꯍꯥꯏꯒꯗꯕꯗꯨꯗꯤ ꯑꯗꯨꯝ ꯍꯥꯏꯌꯣ ꯑꯁꯨꯃꯥꯏꯅ ꯇꯧꯔꯗꯤ ꯌꯥꯔꯣꯏꯗ ꯑꯗꯨꯒꯨꯝꯕꯗꯣ ꯇꯧꯔꯛꯀꯅꯣꯕ ꯑꯩꯉꯣꯟꯗꯗꯤ
ꯑꯣ
ꯑꯥꯏ ꯃꯤꯟ ꯎ ꯅꯪꯅ ꯋꯥꯔꯤ ꯁꯥꯅ ꯋꯥꯔꯤ ꯁꯥꯟꯅꯁꯦ ꯍꯥꯏꯕꯗꯤ ꯎꯝ ꯏꯐꯥꯝꯐꯦꯂꯦꯕꯨ ꯑꯣꯐ ꯀꯣꯔꯁ ꯅꯪꯕꯨ ꯍꯦꯜꯞ ꯇꯧꯕꯅꯤꯅ ꯌꯥꯔꯣꯏꯗꯤ ꯍꯥꯏꯔꯣꯏꯅꯦ ꯑꯩꯁꯨ
ꯎꯝ
ꯁꯨꯕꯟꯁꯤꯔꯣꯏ ꯎꯝ ꯅꯪ ꯇꯟꯒꯅꯤ ꯑꯗꯨ ꯍꯥꯏꯒꯗꯧꯔꯗꯤ ꯗꯥꯏꯔꯦꯛ ꯍꯥꯏꯌꯣ ꯍꯥꯏꯕꯅꯤꯗ
ꯅꯨꯄꯥ ꯊꯣꯛꯅ ꯀꯣ
ꯍꯣꯏ ꯅꯨꯄꯥ ꯊꯣꯛꯑꯣ ꯑꯗꯨꯃꯥꯏꯅ
ꯊ
ꯍꯝ ꯅꯨꯄꯥ ꯊꯣꯛꯇ꯭ꯔꯗꯤꯀꯣ ꯅꯨꯄꯤꯅ ꯉꯝꯕꯗꯣ ꯐꯖꯗꯦꯕ
ꯑꯁ ꯅ ꯅꯪꯒ ꯋꯥꯔꯤ ꯁꯥꯟꯅꯕꯁꯦ ꯅꯨꯡꯉꯥꯏ ꯍꯥꯏꯁꯦ ꯑꯗꯨꯅꯤꯅꯦ ꯌꯦꯁꯟ ꯐꯖ ꯐꯖꯕ
ꯑ
ꯑꯗꯨꯒ ꯅꯪꯅ ꯅꯪꯅꯀꯣ ꯂꯧꯅꯤꯡ ꯂꯧꯅꯤꯡꯕꯒꯤꯅꯦ ꯑ
ꯑꯗꯨꯒ ꯍꯧꯖꯤꯛꯀꯤ ꯈ꯭ꯔꯤꯁꯇꯦꯟ ꯍꯥꯏꯕ ꯌꯥꯗꯕ ꯑꯗꯨꯒꯨꯝꯕꯁꯨ ꯇꯝꯍꯧꯔꯦ ꯑꯃꯨꯛꯀꯒꯣ
ꯑꯗꯨꯗꯤ ꯌꯥꯝ ꯖꯁꯁꯦꯡ ꯐꯠꯇꯦꯅ ꯑꯗꯨꯝ ꯍꯥꯏꯕꯤ ꯃꯉꯣꯟꯗ
ꯑꯗꯨ ꯑꯗꯨꯁꯨ ꯑꯩ ꯑꯩꯗꯤ ꯈꯪꯉꯝꯗꯦ ꯑꯗꯨꯁꯨ ꯅꯪꯒ ꯋꯥꯔꯤ ꯁꯥꯟꯅꯕꯗꯩ ꯈꯪꯕꯅꯤꯅ
ꯑꯥ ꯑꯥ
ꯑꯗꯨꯒꯤꯗꯃꯛꯇ ꯌꯥꯝ ꯐꯣꯔꯆꯨꯅꯦꯠ ꯑꯣꯏꯌꯦꯕ ꯅꯪꯁꯦ
ꯑ‌ꯣ ꯊ‌ꯦꯡ ꯀꯤꯎ ꯑꯗꯨ ꯅꯪꯅ ꯅꯪꯅ ꯑꯩꯒꯤ ꯋꯥ ꯂꯧꯕꯤꯕꯁꯨ ꯑꯥꯏ ꯑꯦꯝ ꯕ‌ꯦꯔꯤ ꯊꯦꯡꯐꯨꯜ ꯒ꯭ꯔꯦꯠꯐꯨꯜ
ꯑꯗꯨꯅ ꯃꯈꯥ ꯇꯥꯕ ꯑꯗꯨꯝ ꯀꯣ ꯋꯥꯔꯤ ꯁꯥꯟꯅꯁꯦ ꯍꯥꯏꯕꯅꯤꯗ ꯑꯩꯅ ꯍꯥꯏꯕꯁꯤ
ꯂꯤꯔꯛꯑꯣ ꯑꯩꯗꯤ ꯈꯨꯝꯕꯤꯒꯦ ꯍꯥꯏꯕꯅꯦ
ꯑꯦ ꯑꯩꯅ ꯑꯗꯨꯝ ꯂꯤ ꯂꯩꯔꯗꯤ ꯐꯔꯛ ꯇꯥꯔꯣꯏꯗ꯭ꯔꯣ
ꯑꯗꯣ ꯑꯩꯁꯨ ꯑꯗꯨꯝ ꯈꯨꯝꯔꯛꯀꯅꯤꯅ ꯀꯔꯤꯔꯣ
ꯐꯔꯦ
ꯐꯔꯦ ꯀꯔꯤ ꯑ
ꯍꯧꯔꯗꯕꯅꯤ ꯋꯥꯔꯤꯁ‌ꯦ ꯇꯞ ꯇꯞꯅ
ꯍꯣꯏꯕ ꯍꯧꯔꯛꯎꯕ ꯇꯥꯒꯦꯕ
ꯑꯗꯣ ꯁꯤꯅ ꯁꯤꯅꯤꯅꯀꯣ
ꯎꯝ
ꯑꯗ‌ꯣ ꯍꯣꯔꯦꯟ ꯍꯣꯔꯦꯟꯁꯨ ꯋꯥꯔꯤ ꯁꯥꯟꯅꯁꯤꯕ ꯇꯣꯉꯥꯟꯅ
ꯍꯣꯏ ꯍꯣꯏ
ꯌꯥꯏꯅ
ꯍꯣꯏ ꯍꯣꯏ
ꯑꯗꯨꯅꯦ ꯑꯩꯕꯨ ꯀꯔꯤ
ꯀꯥꯏꯗꯦ ꯑꯣ ꯑꯗꯨꯔꯣ ꯅꯪꯒꯤ ꯋꯥꯔꯤꯁꯦ
ꯎꯝ ꯑꯩ ꯂꯩꯗꯤ ꯂꯩꯔꯤ ꯂꯩꯕꯨꯗꯤ ꯂꯩꯔꯤ ꯑꯗꯨ ꯍꯧꯖꯤꯛ ꯂꯣꯏ ꯍꯥꯏꯗꯣꯛꯈ꯭ꯔꯗꯤ ꯍ‌ꯣꯔ‌ꯦꯟ ꯍꯥꯏꯅꯤꯉꯥꯏ ꯂꯩꯔꯣꯏꯗꯩ
ꯑꯦꯁ ꯋꯥꯔꯤ ꯑꯅꯧꯕ ꯂꯥꯛꯀꯅꯤꯅ ꯀꯔꯤꯔꯣ
ꯀꯔꯤ ꯍꯥꯏꯅꯕ꯭ꯔꯣ
ꯑꯗꯨ ꯅꯪꯒꯤꯁꯨ ꯍꯥꯏꯅꯤꯡꯕ ꯀꯩꯁꯨ ꯂꯩꯇꯦ
ꯂꯩꯌꯦ ꯑꯗꯨ ꯀꯣꯛꯇ ꯊ‌ꯣꯛꯂꯛꯇ‌ꯦ ꯑꯗꯨꯒꯤꯅꯦ
ꯑꯁ ꯅꯪꯁꯤꯁꯨ
ꯊꯧꯒꯠꯂꯨ ꯊꯧꯒꯠꯂꯨ ꯊꯧꯒꯠꯂꯨ
ꯑꯩꯁ‌ꯦ ꯉꯁꯤꯁ‌ꯦ ꯈꯪꯗꯦ ꯀꯔꯤ ꯑꯣꯏꯈ꯭ꯔꯕ ꯑꯩꯒꯤ ꯕ꯭ꯔꯦꯟꯁ‌ꯦ ꯉꯁꯤꯁ‌ꯦ ꯀꯩꯅ‌ꯣꯝ ꯇꯧꯌ‌ꯦ
ꯅꯪ ꯄꯔꯊ ꯆꯥ ꯐꯪꯗꯕꯩ ꯃꯥꯜꯂꯤꯕ‌ꯣ
ꯍꯣꯏ ꯑꯗꯨ ꯑꯗꯨꯒꯤ ꯍꯥꯔꯠꯕꯔ‌ꯣꯛ ꯀꯟꯅ ꯑꯣꯏꯔꯤꯌꯦ
ꯑꯁ ꯑꯩꯗ‌ꯣ
ꯕꯔ‌ꯣꯛꯀꯟ ꯑꯣꯏ
ꯍꯌꯦꯡꯗꯤ ꯆꯔꯁ ꯍꯦꯛ ꯂꯣꯏꯕꯒ ꯆꯥꯕ ꯆꯠꯀꯅꯤ ꯃ‌ꯣꯏ ꯍꯥꯡꯐꯧ ꯂꯩꯔꯅꯤ ꯎꯝ ꯎꯝ ꯎꯝ ꯎꯝ
ꯆꯠꯃꯤꯟꯅꯁꯤꯔ‌ꯣ
ꯑꯌꯨꯛꯇ
ꯅꯠꯇꯦ ꯆꯥꯔꯁ ꯂꯣꯏꯔꯒ ꯍꯥꯏꯕꯅꯤꯗ ꯅꯪ ꯆꯠꯄ ꯇꯥꯏꯃꯤꯡꯗꯨꯗ ꯍꯥꯏꯔꯛꯑꯣ ꯍꯥꯏꯕꯅꯤꯗ
ꯅꯪ ꯆꯦꯔꯁ ꯃꯟꯅꯒꯦꯔꯣꯅꯤ ꯑꯂꯥꯛꯄ ꯃꯤ ꯑꯣꯏꯔꯗꯤꯅ‌ꯦ
ꯑꯩ ꯂꯥꯛꯑꯔꯣꯏ ꯀꯩꯅꯣ ꯑꯦ ꯀꯒꯤꯅꯣ
ꯏꯁ ꯌꯥꯔꯅꯤ ꯌꯥꯎꯔꯅꯤ
ꯀꯌꯥꯝ ꯂꯥꯞꯇꯣꯏꯅꯣ ꯁ꯭ꯋꯥꯏ ꯑꯅꯛꯄ ꯑꯣꯏꯔꯝꯅꯤꯗ
ꯑꫭꯏꯔꯝꯃꯣꯏꯍꯦ
ꯑꯗꯨ ꯍꯣꯔꯦꯟ ꯈꯪꯒꯅꯤ ꯑꯗꯨ
ꯍꯣꯏꯅꯦ ꯅꯛꯄ꯭ꯔꯥ ꯅꯠꯇꯕ꯭ꯔꯥ ꯌꯦꯡꯉꯁꯦ ꯅꯪꯁꯦ ꯔꯣ ꯑꯅꯠꯇꯦ ꯄꯟ ꯌꯥꯗꯦ
ꯃꯥꯅꯦ ꯅꯪꯅ ꯍꯥꯏꯔꯕꯗꯨ ꯆꯨꯝ ꯑꯩꯅꯦ
ꯆꯨꯝꯃꯤꯒꯥ ꯎꯝ ꯆꯨꯝꯃꯦ ꯆꯨꯝꯃꯦ
ꯅꯪꯗꯤ ꯑꯗꯨꯔ
ꯑꯗꯨ ꯅꯠꯇꯦ ꯑꯩꯗꯤ ꯑꯣꯄꯣꯖꯤꯠ
ꯑꯩ ꯀꯥꯏ ꯊꯗ ꯑꯣꯄꯣꯖꯤꯠ ꯒꯦꯔꯥ ꯀꯔꯤꯒꯦꯔ ꯅꯠꯇ
ꯅꯪ ꯇ꯭ꯋꯦꯟꯇꯤ ꯄ꯭ꯂꯁ ꯊꯥꯔꯇꯤ ꯄ꯭ꯂꯁꯁꯦ ꯑꯗꯨꯝ ꯍꯥꯏꯔꯛꯑꯣ
ꯍꯣꯏ ꯁꯀꯥꯏꯔꯤ ꯊꯥꯔꯇ ꯌꯧꯗ꯭ꯔꯤꯒ ꯇ꯭ꯂꯅꯤ
ꯍꯣꯏꯗ ꯑꯩꯁꯨ ꯅꯪꯗꯣ ꯃꯥꯟꯗꯕ ꯅꯪꯒꯤ ꯅꯪ ꯈꯔ ꯑꯉꯥꯡ ꯃꯥꯜꯂꯦꯕ
ꯑꯩ ꯄꯣꯖꯕꯣ
ꯎꯝ
ꯇꯧꯕꯧꯕꯅꯤ ꯑꯗꯨꯝ
ꯇ꯭ꯋꯦꯟꯇꯤ ꯐꯥꯔꯁꯦ ꯑꯣꯏꯔꯕꯅꯤꯅ
ꯍꯣꯏꯗ ꯀꯗꯤ ꯅꯪꯁꯨ
ꯇꯁ ꯀꯁ
ꯕꯔ ꯑꯅꯤ
ꯇ꯭ꯋꯦꯟꯇꯤ ꯐꯥꯏꯚ ꯍꯦꯟꯈ꯭ꯔꯔꯣꯏ ꯅꯠꯇ꯭ꯔꯒ ꯌꯧꯗ꯭ꯔꯤꯕ꯭ꯔꯣ
ꯍꯦꯟꯈ꯭ꯔꯦ ꯑꯗꯨꯗꯤ
ꯎꯝ ꯊꯥꯔꯇꯤꯗꯤ ꯌꯎꯒꯦ ꯇꯧꯕ
ꯑ ꯌꯧꯗꯤ ꯌꯧꯗ
ꯑꯝ
ꯅꯪꯗꯤꯌꯦ
ꯍꯥꯏ ꯔꯣꯏꯗ꯫
ꯂꯣꯔꯤ꯫ ꯍꯦꯜꯂꯤꯗ ꯍꯦꯜꯂꯤ꯫ ꯌꯧꯗ꯭ꯔꯤ ꯌꯧꯗ꯭ꯔꯤ ꯂꯣꯏꯔꯤꯅꯤ ꯑꯗꯨꯗ
ꯅꯠꯇꯦ ꯊꯥꯖꯔꯣꯏꯕ ꯅꯪ ꯑꯩꯕꯨ
ꯑꯗꯨ ꯅꯪ ꯍꯥꯏꯔꯤꯗꯤ ꯀꯩꯅꯣ
ꯅꯪꯒꯤ ꯑꯙꯥꯔ ꯀꯥꯔꯗ ꯁꯣꯏꯕ ꯃꯥꯜꯂꯦ ꯍꯥꯏꯔꯛꯀꯅꯦꯕ ꯑꯗꯨꯒꯤ ꯇꯝꯜꯂꯦꯕ ꯍꯥꯏꯅꯤꯡꯗꯦꯕ
ꯑꯣꯀꯦ ꯑꯩ ꯇꯟꯗꯦ ꯑꯗꯨꯝ ꯍꯥꯏꯌꯨ ꯀꯩꯁꯨ ꯀꯥꯏꯗꯦ
ꯆꯁ ꯑꯩ ꯇꯟꯗꯦ ꯑꯩ ꯇꯤꯟꯇꯤ ꯌꯧꯗ꯭ꯔꯤ ꯊꯥꯖꯕ꯭ꯔꯥ
ꯑꯗꯨꯗꯤ ꯈꯔ ꯊꯥꯖꯗꯕꯀꯣ
ꯑꯥ
ꯑꯩ ꯍꯧꯖꯤ
ꯅꯪꯁꯤ ꯅꯝꯗꯅ ꯊꯥꯖꯗꯅꯤꯡꯉꯥꯏ ꯍꯥꯏ ꯃꯥꯜꯂꯤꯦꯗ
ꯔꯨꯁꯦ ꯃꯥꯏ ꯃꯅꯤꯅꯦ
ꯑꯗꯨꯅꯤ ꯀꯌꯥ
ꯍ
ꯌꯥ ꯅꯨꯡꯉꯥꯏꯕꯅꯤꯔ
ꯑꯁ ꯀꯌꯥ ꯃꯥꯅꯤ
ꯈꯟꯒꯅꯨ ꯈꯟ ꯈꯕꯅꯤ ꯅꯪꯒꯤ ꯑꯣꯏꯕꯗꯣ
ꯅꯪ ꯑꯩ ꯍꯣꯔꯦꯟ ꯑꯙꯥꯔ ꯀꯥꯔꯗ ꯊꯥꯔꯛꯀꯦꯗ ꯅꯪꯗꯨꯕꯨꯨꯛ ꯊꯥꯖꯗ꯭ꯔꯒꯗꯤ
ꯑꯗꯗꯤ ꯀ ꯁ ꯌꯥ ꯀꯅꯤ
ꯑꯩꯗꯤ ꯑꯁꯦꯡꯕꯅꯦ ꯑꯩꯗꯤ ꯑꯥꯏ ꯂꯤꯚ ꯕꯥꯏꯠ ꯁꯨ
ꯀ ꯌ ꯌꯥꯎ ꯍ ꯅꯪ
ꯎꯝ
ꯑꯩ ꯊꯃꯣꯏꯁꯦ ꯇꯪꯗꯪ ꯆꯣꯡꯉꯒ ꯅꯪ ꯍꯧꯖꯤꯛꯀꯤ ꯋꯥꯔꯤꯗꯨꯗꯤ
ꯁꯁ ꯈꯤꯇꯪ ꯅꯪ ꯂꯥꯎꯈꯤꯅꯦ ꯑꯔꯖꯦꯟꯇꯤꯅꯥꯒ ꯑꯔꯖ ꯆ ꯅꯅꯥꯒ ꯀ ꯅꯣ ꯁꯥꯟꯅꯕꯨꯒꯤ ꯇꯥꯏ ꯇ ꯀ ꯊ ꯂꯥꯎꯑꯣꯅꯤ
ꯎꯝ ꯅꯪ ꯀꯩꯅꯣ ꯑꯥꯔꯖꯤꯦꯟꯇꯥꯏ ꯐ꯭ꯔꯦꯟꯁ꯭ꯔꯣ
ꯅꯪ ꯄꯔꯣꯇꯨꯒꯜꯂꯣ
ꯑꯩꯅ ꯍꯪꯕꯁꯨ ꯈꯨꯝꯗꯦ ꯑꯗꯨ ꯑꯩꯉꯣꯟꯗ ꯑꯃꯨꯛ ꯍꯪꯈꯤ
ꯍꯣꯏ ꯑꯔꯖꯦꯟꯇꯤꯅꯥꯅꯦ ꯍꯣꯏ
ꯑꯣꯝ ꯌꯥꯝ ꯐꯩꯗ ꯑꯥꯔꯟꯅꯥ ꯐꯖꯩꯗꯕꯣ ꯑꯗꯨꯕꯨ ꯑꯩꯗꯤ ꯀꯩꯅꯣꯅꯤ ꯑꯩ ꯄꯣꯔꯇꯨꯒꯜꯗ ꯑꯣꯏꯅ ꯇꯧꯔꯒꯦꯀꯣꯅꯦ ꯃꯥꯗꯤ ꯁꯨꯛ ꯌꯥꯝ ꯄꯥꯝꯗ꯭ꯔꯦ
ꯑꯣ ꯄꯣꯒ ꯑꯣꯏꯅ ꯇꯧꯔꯕ
ꯎꯝꯝ ꯑꯩ ꯄꯤꯏꯉꯩꯗꯤ ꯑꯗꯨꯝ
ꯅꯠ ꯎꯝ ꯀꯥꯏꯗꯗ ꯃꯤ ꯃꯤꯒꯤ ꯑꯄꯥꯝꯕꯅꯦꯕ ꯑꯣꯦ ꯑꯩ ꯅꯥꯟ ꯄꯨꯔꯒꯣꯁꯨ ꯄꯁꯟ ꯁꯅ ꯏꯗ
ꯃꯗꯨꯒꯣ ꯌꯥꯗꯩꯒ
ꯃꯣꯏ ꯏꯋꯦ ꯄꯨꯖꯥꯏ ꯍ ꯍꯥꯏꯔꯒꯗꯤ ꯀꯣꯂꯝꯣꯕꯤꯌꯥꯒꯤꯔꯣ ꯁꯥꯟꯅꯕꯅꯕꯗꯣ ꯅꯠꯇꯦ ꯀꯣꯁꯤꯌꯥ ꯍꯥꯏꯕ ꯁꯣꯔꯤ ꯀꯁꯌꯥꯦꯟ ꯑꯗꯣ ꯣꯁꯥꯈꯣꯏꯁꯨ ꯗꯥꯎꯗꯤ ꯊꯤꯑ ꯑꯗꯨ ꯅꯨꯃꯤꯠꯇꯣ ꯑꯣꯁꯥꯏ ꯑꯗꯨꯝ ꯇꯥꯔꯗ
ꯑꯣꯞꯁꯥꯏꯠ ꯑꯅꯤ ꯇꯥ ꯑꯗꯨꯒꯣ
ꯎꯝ ꯅꯨꯡꯗꯤ ꯅꯨꯡꯉꯥꯏꯇꯦ ꯑꯗꯨꯕꯨ ꯀꯔꯤ ꯎꯄꯥꯏꯈꯣ ꯔꯨꯁꯨ
ꯋꯥꯈꯜ ꯆꯥ ꯑꯃꯅꯤꯕꯣ
ꯎꯝ
ꯈꯟꯕꯤꯔꯨ ꯅꯨꯡꯉꯥꯏꯇꯧ
ꯀꯥꯏꯗꯤ ꯀꯞꯗꯤ ꯕꯤꯅꯥ ꯃꯔꯔ ꯍꯥ ꯇꯕꯨ ꯀꯔ ꯑꯥꯎ ꯃꯥꯅꯦꯦ ꯄꯗ
ꯀꯩꯩꯅꯣ
ꯑꯩꯗꯣ ꯍꯌꯦꯡ ꯆ ꯆꯠꯅꯤ ꯍꯥꯏꯔ ꯄꯤꯁꯨꯝ ꯀꯣꯏꯕ ꯅꯥꯕ ꯃꯣꯏꯔꯦ
ꯀꯌꯥꯝꯝ ꯐꯣꯏꯕꯤꯔꯤꯅꯣ
ꯏꯃꯥꯅꯕꯤꯅ ꯂꯣꯏꯗꯤ ꯂꯣꯏꯁ꯭ꯔ ꯇ ꯑꯣꯏꯁꯨ ꯌꯥꯝ ꯅꯥꯕ꯭ꯔꯥ
ꯊꯨꯞꯄ꯭ꯔꯥ
ꯍꯣꯏ ꯑꯩ ꯑꯩꯗꯣ ꯑꯩꯒꯤ ꯑꯩꯕ꯭ꯔꯣꯗ ꯎꯝ ꯀꯩꯅꯣ ꯂꯩꯕꯅꯦꯕ ꯎꯝ ꯁꯝ꯭ꯔꯨ
ꯑꯥ ꯑꯥ꯫
ꯑꯗꯨꯒꯤ ꯑꯗꯨꯗ ꯁꯝ ꯁꯣꯛꯄ ꯌꯥꯝ ꯅꯥꯕ
ꯐꯣꯏꯕ ꯂꯣꯏꯔꯀꯅ ꯉꯥꯡꯁꯛ ꯉꯥꯡꯕ꯭ꯔꯥ
ꯍꯣꯏ ꯄꯥꯎꯗꯔꯦ ꯇ ꯍꯧꯖꯤꯛ ꯄꯨꯗꯤ ꯀꯩꯁ ꯇꯥꯎꯗꯔꯦꯅꯦ
ꯄꯤꯁꯨꯝꯒ ꯅꯥꯟꯅ ꯐꯨꯠꯒ ꯍꯌꯦꯡꯁꯦ ꯆꯔꯆ ꯅꯥꯟꯅ ꯀꯥꯔꯨꯕꯒꯤ ꯍꯉꯦꯕ
ꯎꯝ
ꯅꯆꯥ
ꯐꯔ ꯁꯟꯗꯦꯗꯤꯅ ꯑꯗꯨꯝ ꯆꯠꯀꯦꯅ ꯇꯧꯕ ꯅꯠꯇꯅ
ꯎꯝ ꯑꯗꯣ ꯁꯤꯀꯦꯟ ꯁꯟꯗꯦꯗꯤ ꯑꯃꯨꯛ ꯆꯠꯂꯨꯔꯣꯏ꯫ ꯎꯝ